ꯍꯜꯂꯣ
ꯀꯩ ꯇꯧꯕ꯭ꯔꯣ
ꯗꯨꯝ ꯂꯩꯔꯝꯕꯅꯦ ꯀꯔꯤꯁꯨ ꯇꯧꯗꯦ ꯅꯪꯗꯤ ꯀꯔꯤ ꯇꯧꯔꯤꯒꯦ
ꯑꯁ ꯋꯃꯥꯟꯕꯒꯤ ꯐꯝꯔꯒ ꯂꯩꯌꯦ
ꯑꯦ ꯀꯔꯤ ꯊꯕꯛ ꯁꯨꯕ꯭ꯔꯣ ꯉꯁꯤꯕꯨ
ꯍꯥ
ꯀꯔꯤ ꯊꯕꯛ ꯁꯨꯕ꯭ꯔꯣ
ꯑ ꯀꯔꯤꯁꯨ ꯊꯕꯛ ꯁꯨꯗꯦ ꯍꯧꯖꯤꯛꯀꯥꯟꯗꯤ ꯅꯣꯏꯗꯤ
ꯑꯦ ꯑꯩꯁꯨ ꯁꯨꯗꯦꯗꯥ ꯑꯗꯨꯝ ꯂꯩꯑꯦ ꯉꯁꯤꯗꯤ ꯐꯨꯠꯕꯣꯜ ꯌꯦꯡꯉꯣꯏꯗ꯭ꯔꯣ
ꯑꯁ ꯑꯗꯨꯅꯦ ꯉꯁꯤꯁꯦ ꯌꯦꯡꯁꯤꯔꯥ ꯌꯦꯡꯔꯣꯏꯁꯤꯔꯥ ꯈꯜꯂꯒ ꯌꯥꯏꯕ ꯑꯗꯣ ꯉꯁꯤꯗꯤ ꯀꯝꯄꯜꯁ꯭ꯔꯤ ꯌꯦꯡꯒꯗꯧ ꯃꯥꯜꯂꯦꯗ ꯑꯩꯅꯀꯣ ꯉꯁꯥꯏꯗꯣ ꯈꯪꯕ꯭ꯔꯥ ꯎꯝ꯫ ꯀꯩꯅꯣꯗꯣ ꯑꯩꯅ ꯍꯪꯕ
ꯎꯝ꯫
ꯑꯗꯨ ꯅꯪ ꯐꯨꯠꯕꯣꯜ ꯌꯦꯡꯒꯦꯔꯣ ꯉꯁꯤ ꯑꯥ ꯃꯤ ꯁꯤꯕꯅꯦ ꯑꯗꯨ ꯅꯪ ꯐꯨꯠꯕꯣꯜ ꯌꯦꯡꯒꯦꯔꯥ ꯍꯥꯏꯅ ꯍꯪꯕ
ꯎꯝ꯫
ꯑꯗꯨꯒꯤ ꯅꯌꯥꯝꯕꯗꯣ
ꯎꯝ꯫
ꯑꯗꯨꯒꯤ ꯑꯥ ꯃꯥꯅ ꯌꯦꯡꯗ꯭ꯔꯥꯗꯤ ꯀꯩꯅꯣ ꯍꯥꯏꯕ ꯑꯦ ꯅꯪ ꯑꯗꯨꯗ ꯂꯩꯔꯒ ꯅꯪ ꯀꯃꯥꯏ ꯌꯦꯡꯒꯦꯔꯥ ꯍꯥꯏꯕ ꯌꯦꯡꯕ ꯂꯥꯛꯀꯅꯤ ꯍꯥꯏ
ꯍꯨꯝ
ꯉꯁꯤꯗꯤ ꯃꯥꯒꯤ ꯄ꯭ꯂꯦ ꯑꯣꯏꯕ ꯃꯥꯜꯂꯦ
ꯄ꯭ꯔꯦꯛꯇꯤꯁ ꯊꫭꯛꯑꯦꯝꯕ
ꯑꯍꯥ
ꯅꯃꯥ ꯅꯄꯥꯈꯣꯏꯁꯨ ꯆꯠꯈ꯭ꯔꯥꯕ꯭ꯔꯣ ꯑꯟꯗꯥ
ꯍꯣꯏ ꯂꯣꯏꯅ ꯆꯠꯈ꯭ꯔꯦ ꯑꯩꯗꯣ ꯆꯠꯀꯦ ꯇꯧꯕ ꯆꯠꯀꯦ ꯇꯧꯔꯒ ꯆꯠꯁꯨ ꯆꯠꯅꯤꯡꯕ ꯑꯗꯨꯒ ꯐ꯭ꯔꯛꯁꯨ ꯇꯥꯕ ꯆꯠꯇꯤ ꯌꯥꯝ ꯆꯠꯅꯤꯡꯉꯦ ꯑꯩꯁꯦ
ꯍꯌꯦꯡ ꯆꯠꯄꯁꯨ ꯌꯥꯑꯦꯗ ꯆꯠꯅꯤꯡꯉꯗꯤ
ꯑꯩꯗꯤ ꯑꯩꯗꯣ ꯉꯁꯥꯏ ꯑ
ꯎꯝ
ꯁ꯭ꯀꯨꯜ ꯂꯥꯛꯄ ꯀꯥꯟꯗ ꯍꯥꯏꯁꯤꯔꯥ ꯇꯧꯕꯅꯦꯕ ꯑꯗꯨꯒ ꯑꯃꯨꯛꯀ ꯀꯥꯎꯈ꯭ꯔꯕ
ꯎꯝ
ꯅꯣꯏ ꯃꯥꯗꯤ ꯂꯥꯛꯈ꯭ꯔꯕ꯭ꯔꯣ
ꯂꯥꯛꯇ꯭ꯔꯤꯌꯦ ꯃꯣꯏꯁꯦ ꯂꯧ ꯃꯤ ꯇꯛꯄ ꯂꯥꯛ ꯀꯅꯤ ꯍꯥꯏꯔꯒ ꯉꯥꯏꯔꯒ ꯂꯩꯕ ꯃꯥꯜꯂꯦ ꯏꯁꯤꯡ ꯆꯤꯡꯔꯒ
ꯍꯣꯇꯛꯄꯗꯤ ꯍꯧꯗ꯭ꯔꯤꯕ
ꯎꯝ ꯏꯅꯥꯎ ꯅꯨꯄꯥ ꯏꯕꯥꯅꯤ ꯉꯁꯤꯗꯤ ꯑꯆꯥꯄꯣꯠ ꯐꯖꯥꯅ ꯁꯦꯝꯁꯦ ꯍꯥꯏꯅꯔ ꯂꯩꯕꯅꯦ ꯉꯔꯥꯡꯗ
ꯀꯅꯥꯒꯥ
ꯏꯅꯥꯎ ꯅꯨꯄꯥ ꯏꯅꯥꯎ ꯅꯨꯄꯥꯗꯣ
ꯀꯔꯤ ꯆꯥꯄꯥꯁꯦ
ꯏꯅꯥꯎ ꯅꯨꯄꯥ ꯃ ꯂꯩꯌꯦ ꯈꯪ ꯏꯪꯗꯦ ꯑꯗꯨꯅꯗꯤ ꯍꯣꯠ ꯗꯣꯛ ꯁꯦꯝꯁꯦ ꯍꯥꯏꯕ ꯑꯩꯅꯗꯤ ꯌꯦꯟꯁꯥ ꯆꯥꯥꯁꯦ ꯍꯥꯏꯕ ꯈꯪꯗꯦ ꯃꯥꯁꯨ ꯂꯥꯛꯇ꯭ꯔꯤꯌꯦ ꯂꯩꯗ꯭ꯔꯤꯌꯦ
ꯃꯥꯗꯤ ꯀꯔꯥꯏ ꯆꯠꯄ꯭ꯔꯣ
ꯂꯧꯗ ꯏꯁꯤꯡ ꯆꯤꯡꯕ ꯆꯠꯂꯦ ꯃꯥ
ꯑꯍꯥ
ꯑꯗꯨ ꯃꯥ ꯂꯥꯛꯇ꯭ꯔꯗꯤ ꯑꯩꯁ ꯕꯖꯥꯔꯁꯨ ꯆꯥꯅꯤꯡꯕꯀꯣ ꯑꯩꯒꯤ ꯍꯤꯗꯥꯛ ꯑꯃ ꯂꯧꯅꯤꯡꯕ ꯑꯗꯨ ꯑꯁ ꯐꯔꯛ ꯇꯥꯕꯅꯦ ꯒꯥꯔꯤꯁꯨ ꯂꯩꯇꯕ
ꯒꯥꯔꯤꯗꯤ ꯂꯩꯌꯦ ꯏꯌꯥꯝꯕꯒꯤ ꯑꯁ ꯑꯩꯁꯨ ꯆꯠꯅꯤꯡꯕꯅꯦ ꯉꯔꯥꯡꯗꯒꯤ ꯑꯗꯨꯝ ꯌꯨꯝ ꯃꯤ ꯂꯩꯇꯕꯅꯤꯅ ꯎꯄꯥꯏ ꯂꯩꯇꯦ
ꯎꯝ ꯌꯨꯝꯗ ꯃꯤ ꯂꯩꯇꯕ ꯌꯥꯗꯕꯅꯤꯅꯀꯣ ꯍꯌꯦꯡꯗꯤ ꯆꯠꯀꯦꯔꯣꯗꯣ
ꯑꯁ ꯑꯩ ꯆꯠꯂꯗꯤ ꯑꯁꯤ ꯃꯥꯁꯦ ꯄꯨꯔ ꯀꯣꯏꯅꯉꯥꯏꯁꯦ ꯇꯟꯕ
ꯎꯝ ꯃꯃꯥ ꯂꯩꯕꯗꯨꯕꯨ ꯀꯔꯤ ꯆꯞꯄꯨꯔꯁꯨ ꯌꯥꯏꯅ
ꯎ ꯃꯃꯥꯅ ꯍꯦꯟꯅ ꯌꯦꯡꯅꯤꯡꯗ꯭ꯔꯦ
ꯅꯃꯈꯣꯏꯗꯤ ꯍꯜꯂꯛꯑꯣꯏꯗ꯭ꯔꯣ ꯉꯁꯤ
ꯍꯜꯂꯛꯀꯗꯧ ꯃꯥꯟꯗꯦꯍꯦ ꯏꯃꯥꯈꯣꯏꯗꯤ ꯅꯪꯁꯨ ꯍꯣꯏ ꯃꯅꯥꯎꯅꯨꯄꯥꯃꯛ
ꯅꯌꯥꯝꯕꯁꯨ ꯆꯠꯄ꯭ꯔꯣ
ꯍꯣꯏ ꯑꯩꯈꯣꯏ ꯏꯃꯨꯡ ꯂꯣꯏꯅꯃꯛ ꯆꯠꯂꯦ ꯑꯩꯒ ꯏꯅꯥꯎꯅꯨꯄꯥ__ ꯑꯅꯤꯗꯣ ꯑꯗꯨ ꯉꯥꯛꯇ ꯉꯥꯏꯔꯦ ꯏꯆꯥꯅꯨꯄꯥ ꯑꯅꯤꯗꯣ
ꯃꯣꯏ ꯆꯠꯄꯗꯤ ꯐꯔꯛ ꯇꯥꯒꯅꯤꯕ ꯑꯥꯗ ꯆꯤꯟꯕ꯭ꯔꯣ ꯃꯤ ꯌꯥꯝꯕꯑꯣ
ꯍꯣꯏ ꯑꯗꯨꯅꯦ ꯑꯩꯗꯣ ꯉꯔꯥꯡꯁꯨ ꯉꯔꯥꯡꯗꯨ ꯈꯪꯕ꯭ꯔꯥ ꯌꯥꯝ ꯅꯣꯛꯅꯤꯡꯉꯦ ꯑ ꯑꯁꯤ ꯃꯊꯛ ꯂꯩꯀꯥꯏꯒꯤ ꯅꯨꯄꯥ ꯑꯃꯗꯣ ꯈꯪꯕ꯭ꯔꯥ
ꯎꯝ
ꯉꯔꯥꯡꯁꯦ ꯑꯥ ꯐꯤꯂꯝ ꯌꯦꯡꯕ ꯂꯣꯏꯈ꯭ꯔꯦꯅ
ꯎꯝ
ꯐ꯭ꯔꯦꯅ ꯑꯗꯨ ꯏꯃꯥꯁꯨ ꯄꯨꯔꯥ ꯇꯨꯝꯔꯒ ꯂꯩꯈ꯭ꯔꯦꯕ ꯑꯗꯨ ꯅꯨꯄꯥꯁꯦ ꯈꯪꯕ꯭ꯔꯥ ꯃꯥꯅꯤ ꯑ ꯉꯔꯥꯡꯗꯤ ꯊꯦꯡꯉꯦꯀꯣ
ꯎꯝ ꯊꯦꯡꯉꯦ ꯊꯦꯡꯉꯦ ꯍꯣꯏ ꯄꯨꯡ ꯇꯔꯥ ꯇꯥꯔꯦ ꯑꯩꯈꯣꯏ ꯆꯠꯄꯗꯣ
ꯍꫭꯏ ꯑꯗꯨ ꯑꯗꯝ ꯇꯨꯝꯃꯒ ꯂꯩ ꯑꯗꯨꯒꯤ ꯑꯩꯅ ꯁꯥꯎꯈ꯭ꯦꯔꯤꯕ ꯑ ꯏꯃꯥ ꯅꯪ ꯇꯨꯝꯅꯤꯡꯗꯗꯤ ꯇꯨꯝꯕ ꯆꯠꯈ꯭ꯔꯣ ꯑꯩꯅ ꯍꯥꯏꯕ
ꯑꯗꯨꯒꯤ ꯏꯃꯥꯗꯤ ꯐꯔꯛ ꯇꯥꯕ ꯃꯥ ꯆꯠꯇꯕꯅꯤꯅ ꯇꯨꯝꯔꯒ ꯑꯗꯨꯝ ꯂꯩꯕ ꯗꯨꯏ ꯃꯥꯁꯨ ꯑꯃꯨꯛ ꯄꯨꯔꯥ ꯇꯨꯝꯕꯗꯣ ꯃꯈꯣꯟ ꯀꯜꯂꯛꯈ꯭ꯔꯦꯕ ꯑꯃꯗꯣ ꯃꯊꯛ
ꯑꯥ ꯎꯝ
ꯑꯗꯨꯒꯤ ꯑꯩꯅ ꯏꯃꯥꯅ ꯑꯁ ꯇꯨꯝꯈ꯭ꯔꯁꯤꯔꯥ ꯍꯥꯏꯅ ꯍꯥꯏꯕ ꯑꯗꯨꯒ ꯃꯥꯅ ꯀ꯭ꯔꯤ ꯍꯥꯏꯅꯤ ꯈꯪꯕ꯭ꯔꯥ ꯑꯁ ꯂꯩꯈꯤꯁꯤ ꯍꯥꯏꯅ ꯍꯥꯏꯕ ꯑꯗꯨꯏ ꯃꯥꯗꯤ ꯀꯔꯤ ꯀꯔꯤ ꯍꯣꯏ ꯀꯔꯤ ꯁꯥꯟꯅꯕ ꯉꯥꯏꯕ꯭ꯔꯥ ꯍꯥꯏꯅ ꯍꯥꯏꯔꯒꯀꯣ ꯅꯍꯥꯟ ꯑꯥꯔꯖꯦꯟꯇꯤꯅꯥ ꯈꯣꯏ ꯁꯥꯟꯅꯕꯗꯨ ꯑꯥꯔꯖꯦꯟꯇꯤꯅꯥ ꯈꫭꯏ ꯅꯍꯥꯟ ꯁꯥꯟꯅꯕꯗꯨ
ꯎꯝ
ꯑꯗꯨ ꯂꯣꯏꯕ ꯑꯗꯨ ꯑꯃꯨꯛꯀ ꯂꯥꯛꯄ꯭ꯔꯥ ꯌꯦꯡꯕꯅꯤ ꯍꯥꯏꯌꯦ
ꯑꯣ ꯍꯥꯏ ꯂꯥꯏꯠꯇꯣ
ꯗꯤ ꯍꯧꯖꯤꯛꯁꯥꯟꯅꯕ ꯑꯗꯨꯗꯤ ꯂꯥꯛꯀꯦꯔꯥ ꯂꯥꯛꯂꯣꯏꯒꯦꯔꯥ ꯈꯪꯗꯦꯕ
ꯍꯣꯏ ꯈꯪꯗꯦ ꯑꯗꯨꯗꯤ ꯃꯤ ꯅꯨꯃꯤꯠꯇ ꯂꯥꯛꯄꯗꯨꯕꯨ
ꯍꯣꯏ ꯑꯌꯨꯛ ꯐꯥꯎ ꯂꯥꯛꯇ꯭ꯔꯗꯤ ꯃꯥ ꯑꯗꯨꯝ ꯌꯦꯡꯕ ꯇꯥꯔꯦꯕ
ꯑꯗꯨꯅꯦ ꯕꯦꯔꯥꯅꯦ ꯃꯥꯁꯦ
ꯖꯥꯠ ꯖꯥꯠꯅꯤ ꯑꯩꯈꯣꯏ ꯌꯨꯝꯗ ꯌꯦꯡꯕꯁꯤꯡꯁꯦ
ꯑꯁ ꯅꯪꯗꯤ ꯍꯣꯔꯦꯟ ꯂꯥꯛꯑꯣ ꯍꯥꯏꯕꯁꯨ ꯌꯥꯔꯣꯏꯅꯦꯀꯣ ꯅꯪꯒꯤ ꯑꯃ ꯂꯩꯕꯅꯤꯅ꯫
ꯄꫭ ꯑꯗꯨꯅꯦ ꯐꯔꯛ ꯇꯥꯏꯌꯦꯕ ꯑꯁ ꯁꯤꯗꯗꯤ ꯉꯁꯤ ꯃꯤ ꯀꯅꯥ ꯀꯅꯥ ꯌꯦꯡꯒꯦꯔꯥ ꯈꯪꯗꯦ꯫
ꯃꯤꯗꯤ ꯌꯥꯝꯃꯔꯣꯏ ꯅꯃꯥ ꯅꯄꯥ ꯂꯩꯇ꯭ꯔꯥꯗꯤ꯫
ꯎꯝ ꯅꯣꯏꯗꯤ ꯉꯔꯥꯡ ꯌꯦꯡꯕꯗꯣ ꯃꯤ ꯌꯥꯝꯕ꯭ꯔꯣ꯫
ꯑꯁ ꯌꯥꯝꯗꯦ ꯏꯅꯥꯎ ꯅꯨꯄꯥ ꯏꯕꯥꯅꯤ ꯉꯥꯛꯇꯅꯦ ꯏꯃꯥꯍꯣꯏꯗꯤ ꯑꯗꯨꯝ ꯇꯨꯝꯔ ꯂꯩꯈ꯭ꯔꯦ ꯏꯕꯥꯅꯤ ꯉꯥꯛꯇ ꯂꯥꯎꯅꯔꯒ ꯂꯩꯌꯦ꯫
ꯃꯈꯥꯔꯣꯝꯒꯤ ꯅꯨꯄꯥ ꯑꯃꯁꯨ ꯂꯥꯛꯀꯗꯧ ꯃꯥꯜꯂꯤ ꯅꯣꯏ ꯌꯨꯝꯗ꯫
ꯀꯅꯔꯣ
ꯑꯥ ꯑꯗꯨ ꯀꯩꯅꯣꯒꯤ ꯄꯣꯔꯇꯨꯒꯥꯜꯒꯤ ꯗꯥꯏ ꯍꯥꯠꯐꯦꯟꯗꯣ꯫
ꯑꯦ
ꯌꯥꯝ ꯌꯥꯝ ꯃꯃꯥꯒꯨꯝꯅ ꯉꯥꯡꯒꯟꯕꯗꯣ꯫
ꯑꯣ ꯍꯣꯏ
ꯑꯗꯨꯗꫭ ꯂꯥꯛꯀꯗꯧ ꯃꯥꯜꯂꯦꯕ ꯃꯥꯁꯨ ꯑꯗꯨ ꯊꯣꯛꯂꯗꯤ ꯋꯥꯠꯇꯦꯕ
ꯍꯣꯏ ꯑꯗꯨꯝ ꯂꯥꯛꯄꯅꯦ꯫ ꯑꯇꯣꯞꯄ ꯅꯨꯃꯤꯠꯇꯤ ꯁꯨꯡꯂꯥ ꯂꯥꯛꯇꯦ ꯑꯗꯨ ꯅꯨꯄꯥꯗꯣ꯫
ꯃꯣꯏꯔꯣ
ꯍꯣꯏ
ꯄꯣꯔꯇꯨꯒꯥꯜ ꯊꯣꯛꯄ ꯅꯨꯃꯤꯠꯇꯤ ꯑꯗꯨꯝ ꯂꯥꯛꯄꯅꯦꯕ꯫
ꯍꯣꯏ ꯑꯗꯨꯝ ꯇꯧꯕꯅꯦ꯫
ꯃꯥꯏ ꯄꯨꯔꯥ ꯄꯣꯔꯇꯨꯒꯜꯒꯤ ꯄꯨꯔꯥ ꯐꯨꯜꯅꯦ ꯎꯄꯥꯏ ꯂꯩ ꯑꯁ ꯉꯁꯤꯗꯤ ꯌꯦꯡꯗꯕ ꯌꯥꯔꯣꯏ ꯑꯩ ꯑꯁ ꯀꯩꯅꯣꯈꯣꯏ ꯁꯞꯄꯣꯔꯠ ꯇꯧꯒꯅꯤ
ꯑꯁ ꯑꯩꯗꯤ ꯍꯣꯏ ꯃꯥꯟꯅꯦ ꯑꯩꯁꯨꯅꯦ
ꯎꯝ
ꯑꯩꯗꯤ ꯃꯣꯏ ꯁꯤꯕ ꯉꯥꯏꯕꯅꯦ ꯃꯥꯅꯤꯗ ꯉꯔꯥꯡꯗꯨ ꯎꯝ ꯕ꯭ꯔꯥꯖꯤꯜꯒꯤ ꯅꯨꯄꯥ ꯑꯃꯗꯨ ꯌꯥꯝ ꯀꯞꯇ꯭ꯔꯥ
ꯑꯥ ꯀꯞꯄꯦ
ꯑꯩ ꯉꯔꯥꯡ ꯌꯦꯡꯗꯤ ꯌꯦꯡꯗ꯭ꯔꯦꯕ ꯑꯗꯨ ꯀꯩꯅꯣꯗ ꯌꯦꯡꯕ ꯑ ꯐꯣꯟꯗ
ꯑꯦ
ꯌꯥꯝ ꯅꯣꯛꯅꯤꯡꯉꯦ
ꯃꯤꯅ ꯑꯁ ꯅꯨꯡꯁꯤꯗꯨꯝ ꯅꯨꯡꯁꯤꯌꯦ ꯍꯥꯏꯕ ꯉꯁꯥꯏꯒꯤ ꯑꯈꯣꯏ ꯁ꯭ꯀꯨꯜꯗ ꯑꯗꯨꯒꯤ ꯑꯩꯅ ꯑ ꯀꯔꯤ ꯅꯨꯡꯁꯤꯕ꯭ꯔꯥ ꯑꯗꯨꯕꯨ
ꯍꯣꯏ ꯑꯗꯨꯅꯦ
ꯃꯥꯁꯨ ꯃꯤꯅ ꯑꯍꯥꯟꯅꯗꯤ ꯌꯥꯝꯅ ꯅꯨꯡꯁꯤꯔꯝꯃꯦꯀꯣ ꯍꯦꯛ ꯊꯣꯛꯂꯛꯄ ꯀꯥꯟꯗꯗꯤ ꯀꯔꯤꯔ ꯈꯪꯗꯦ
ꯑꯗꯨꯅꯦ
ꯁꯨꯃꯥꯏꯅ ꯃꯨꯛ ꯈꯜꯂꯗꯤ ꯅꯨꯡꯁꯤꯌꯦ ꯃꯥꯁꯨ ꯐꯖꯅ ꯁꯥꯟꯅꯕ ꯌꯥꯗꯝꯅꯤꯅꯀꯣ ꯃꯈꯣꯡ
ꯍꯣꯏ ꯃꯥꯗꯣ ꯇꯧꯕꯕꯨꯗꯤ ꯍꯟꯗꯛꯇꯤ ꯃꯥꯁꯦ ꯂꯥꯁ ꯑꯣꯏꯔꯁꯨ ꯁꯥꯟꯅꯕ ꯐꯪꯗ꯭ꯔꯦꯕ
ꯍꯣꯏ ꯈꯔ ꯐꯪꯔꯗꯤ ꯃꯥꯁꯨ ꯋꯥꯈꯟꯗꯣ
ꯎꯝ ꯑꯩꯒꯤ ꯃꯥꯁꯦ ꯌꯥꯝꯅ ꯅꯧꯔꯤꯕ꯭ꯔꯥ ꯍꯥꯏꯔꯒ ꯂꯥꯁꯇꯗꯤ ꯀꯩꯅꯣ ꯑꯣꯏꯔꯝꯈ꯭ꯔꯦꯅꯦ ꯂꯤꯔꯝꯈ꯭ꯔꯦꯅꯦ ꯃꯥꯁꯨ ꯃꯥꯁꯦ ꯌꯥꯝ ꯃꯁꯛꯇꯤ ꯃꯥꯟꯗꯦꯀꯣ
ꯎꯝ ꯃꯥꯗꯤ ꯌꯥꯝ ꯑꯉꯥꯡ ꯑꯣꯏꯅ ꯌꯥꯎꯗꯕ ꯃꯥꯜꯂꯤꯗ ꯑꯩꯅ ꯈꯟꯕꯗ
ꯃꯥꯁꯦ ꯈꯔ ꯑꯗꯨꯝ ꯈꯔ ꯀꯩꯅꯣ ꯇꯧꯕꯀꯟꯗ ꯑꯗꯨꯝ ꯃꯃꯤꯡ ꯃꯥꯁꯦ ꯃꯤꯡ ꯐꯥꯎꯕꯗꯤ ꯀꯨꯏꯗ꯭ꯔꯤꯕ
ꯍꯣꯏ ꯑꯗꯣ ꯋꯥ꯭ꯔꯜꯀꯞ ꯀꯨꯝꯕ ꯌꯥꯎꯕꯗꯣ ꯃꯥꯗꯤ ꯈꯔ ꯊꯦꯡꯅ ꯌꯥꯎꯕ ꯃꯥꯜꯂꯦ ꯆꯍꯤꯗꯣ ꯑꯗꯨꯒꯤ
ꯎꯝ ꯃꯥꯗꯤ ꯅꯍꯥꯟ ꯑꯃꯨꯔꯛꯁꯨ ꯆꯍꯤ ꯌꯧꯗꯦ ꯍꯥꯏꯅ ꯌꯥꯎꯗ꯭ꯔꯒ
ꯎꯝ
ꯉꯁꯤꯒꯤ ꯉꯁꯤꯅꯦ ꯑꯩꯅ ꯌꯦꯡꯅꯤꯡꯕꯁꯦ
ꯑꯗꯨꯝꯅꯦ ꯉꯔꯥꯡꯗꯣ ꯏꯅꯥꯎ ꯅꯨꯄꯥ ꯗꯣ ꯂꯥꯎꯕꯁꯦ ꯑꯩꯅ ꯅꯣꯛꯄꯁꯤ ꯁꯤꯒꯗꯧꯋꯦ ꯉꯝꯗꯕꯒꯤ ꯃꯥ ꯕ꯭ꯔꯥꯖꯤꯟꯅꯦꯕ ꯑꯗꯨꯒ ꯑꯦ ꯀ ꯇꯧꯋꯦ ꯃꯗꯣ ꯁꯥꯎꯔꯒ ꯑꯁ ꯑꯩꯅ ꯅꯣꯛ
ꯑꯁ ꯍꯩꯇꯕ ꯇꯤꯝ ꯑꯃ ꯁꯞꯄꯣꯔꯠ ꯇꯧꯋꯦ ꯃꯥ ꯃꯣꯏꯁꯦ ꯍꯟꯗꯛꯇꯤ ꯄꯥꯛꯅꯗꯤ ꯌꯥꯗꯕꯅꯤꯗ
ꯍꯣꯏ
ꯍꯟꯗꯛꯇꯤ ꯍꯟꯗꯛꯇꯤ ꯀꯔꯤꯔꯥ ꯑꯗꯨꯝ ꯑꯅꯧꯕ ꯃꯤꯅ ꯁꯟꯅꯕꯒꯨꯝ ꯇꯧꯋꯦꯗ
ꯍꯣꯏ
ꯀꯣ ꯑꯗꯨꯝ ꯇꯧꯋꯦꯕ ꯍꯟꯗꯛ ꯑ ꯑꯗꯨꯝ ꯊꯥꯖꯗꯦꯕ ꯑꯩꯅ ꯊꯥꯖꯕꯗꯤ ꯐ꯭ꯔꯥꯟꯁ ꯉꯛꯇ ꯊꯥꯖꯩꯌꯦ
ꯍꯣꯏ ꯐꯥꯔꯟꯁ ꯈꯣꯏꯗꯤ ꯂꯣꯏꯅ ꯍꯩꯕꯅꯦ ꯄ꯭ꯂꯦꯌꯔ ꯂꯣꯏ ꯑꯣꯏꯅ
ꯃꯣꯏꯗꯤ ꯂꯤꯔꯁꯨ ꯍꯧꯖꯤꯛ ꯍꯧꯖꯤꯛ ꯐꯥꯎꯁꯦ ꯃꯣꯏ ꯑꯗꯨꯝ ꯌꯥꯔꯤꯕ
ꯑꯝ
ꯑꯁ ꯅꯍꯥꯟ ꯑꯩꯅ ꯑꯩꯅ ꯁꯞꯄꯣꯔꯠ ꯇꯧꯕꯁꯨ ꯑꯩ ꯌꯥꯒꯗꯧ ꯌꯥꯗꯦ
ꯍꯌꯦꯡ ꯐꯧꯗꯤ ꯌꯥꯕꯨꯁꯨꯨ ꯌꯥꯏ
ꯍꯣꯏ ꯑꯗꯣ ꯑꯁ ꯑꯩ ꯑꯗꯨꯕꯨ ꯃꯣꯏꯗꯤ ꯊꯥꯖꯗꯦ ꯑꯩ ꯃꯣꯏꯗꯤ ꯑꯁ ꯀꯩ ꯑꯗꯨꯝ ꯍꯩꯕ ꯈꯣꯏꯒꯁꯅꯕ ꯀꯥꯟꯗ ꯌꯥꯝ ꯄꯣꯒꯗꯧ ꯃꯥꯜꯂꯦ ꯑꯩꯒꯤ ꯅꯍꯥꯟ ꯐꯥꯎꯁꯨ ꯐꯖꯅ ꯄꯣꯛꯒꯦ ꯇꯧꯕꯅꯦꯍꯦ ꯂꯧꯔꯗꯤ ꯐꯔꯦ ꯀꯩꯅꯣ ꯂꯧꯔꯗꯤ ꯑꯩꯅ ꯇ꯭ꯔꯤꯠ ꯇꯧꯗꯣꯏꯅꯦ ꯅꯠꯇꯦ ꯂꯧꯔꯁꯨ ꯂꯧꯗ꯭ꯔꯁꯨ ꯃꯣꯏꯅ ꯐꯥꯏꯅꯦꯜ ꯁꯅꯥꯔꯗꯤ ꯑꯩ ꯇꯧꯗꯣꯏꯅꯦ
ꯎꯝ ꯎꯝ ꯀꯥꯎꯅꯔꯣꯏꯁꯤꯒꯣ
ꯀꯥꯎꯗꯦ ꯀꯥꯎꯗꯦ ꯗꯨ ꯑꯩꯌꯦ ꯉꯝꯗ꯭ꯔꯗꯤ ꯑꯩꯒꯤ ꯄꯩꯁꯥ ꯁꯦꯞ ꯑꯣꯏꯔꯦ ꯉꯝꯂꯗꯤ ꯑꯩꯒꯤ ꯄꯩꯁꯥ ꯇꯤꯡꯕ ꯇꯥꯔꯦ
ꯑꯗꯨꯅ ꯇꯤꯡꯉꯦ ꯍꯥ ꯌꯥꯏ ꯌꯥꯏ ꯑꯗꯨꯏꯁꯨ ꯀꯥꯏꯗꯦ
ꯑꯗꯨꯒ ꯍꯥꯏꯕ ꯂꯣꯏꯈ꯭ꯔꯕ ꯌꯦ ꯉꯝꯍꯟꯅꯤꯡꯗꯕ ꯑꯗꯨꯅꯦ ꯑꯩꯈꯣꯏ ꯂꯩꯀꯥꯏꯗꯁꯨ ꯅꯨꯄꯥ ꯑꯃ ꯑꯦ ꯃꯥꯒꯤ ꯅꯨꯄꯤ ꯑꯥ ꯈꯔ ꯅꯣꯏꯕꯗꯨ
ꯍꯣ ꯍꯣꯏ
ꯃꯥꯒꯤ ꯃꯋꯥ ꯑꯗꯨ ꯁꯨꯃꯥꯏꯅ ꯍꯥꯏꯕꯅꯦꯕ ꯑꯁ ꯑꯩꯅ ꯆꯨꯛ ꯅ ꯁꯤꯁꯦ ꯃꯥꯅ ꯇ꯭ꯔꯤꯠ ꯇꯧꯒꯅꯤ ꯇ꯭ꯔꯤꯠ ꯇꯧꯒꯅꯤ ꯍꯥꯏꯅ ꯍꯥꯏꯕ
ꯎꯝ ꯍꯥꯎ
ꯑꯗꯨꯒꯗꯤ ꯑꯗꯨꯒꯗꯤ ꯀꯔꯤ ꯍꯥꯏꯕ꯭ꯔꯥ ꯈꯪꯕ꯭ꯔꯥ ꯅꯍꯥꯟ ꯉꯔꯥꯡꯅ ꯑꯃꯨꯛꯀꯣ ꯑꯁ ꯑꯩꯈꯣꯏꯗꯣ ꯂꯨꯄꯥ ꯊꯥꯔꯇꯤ ꯊꯥꯔꯇꯤ ꯈꯥꯏꯁꯤ ꯍꯥꯏꯕ
ꯎꯝ
ꯑꯩꯅ ꯅꯨꯄꯥ ꯑꯣꯏꯔꯒ ꯅꯨꯠ ꯏꯦꯒꯤ ꯅꯪꯅ ꯋꯥ ꯉꯥꯟꯕ ꯁꯤꯟꯕꯗꯣ ꯅꯪ ꯏꯈꯥꯏꯗ꯭ꯔꯣ ꯑꯗꯨꯒ ꯉꯔꯥꯡꯅ ꯑꯃꯨꯛ ꯑꯁ ꯀꯔꯤ ꯁꯥ ꯆꯥꯁꯦꯔꯥꯅ ꯑꯃꯨꯛ ꯍꯥꯏꯕ ꯑꯗꯨꯒ ꯑꯁ ꯑ ꯀꯔꯤꯔꯥ ꯇꯪꯈꯥꯏ ꯑꯃ ꯂꯧꯁꯤꯔ ꯅꯍꯥꯟꯗꯤ ꯀꯦꯖꯤ ꯑꯅꯤ ꯂꯧꯒꯅꯤ ꯍꯥꯏꯕꯅꯦꯕ ꯇꯪꯈꯥꯏ ꯂꯧꯁꯤꯔꯥ ꯀꯔꯤ ꯂꯧꯁꯤꯔꯥ ꯍꯥꯏꯔꯒ ꯑꯗꯨꯒ ꯑꯥ ꯃꯈꯥꯗꯒꯤ ꯑ ꯑꯩꯒ ꯌꯦꯡꯃꯤꯟꯅꯕ ꯏꯃꯥꯟꯅꯕꯤꯗꯨ
ꯑ
ꯃꯥ ꯂꯥꯛꯄ ꯑꯗꯨꯒꯤ ꯑꯁ ꯑ ꯅꯪꯁꯨ ꯁꯤꯗ ꯌꯦꯡꯒꯦꯔꯥ ꯑꯗꯨ ꯑꯣꯏꯔꯗꯤ ꯀꯈꯣꯏ ꯂꯨꯄꯥ ꯊꯥꯔꯇꯤ ꯊꯥꯔꯇꯤ ꯈꯥꯏ
ꯑꯗꯨꯒꯤ ꯑꯩꯅ ꯃꯥꯒꯤ ꯃꯥꯒꯤ ꯁꯞꯄꯣꯔꯠꯅꯦ ꯀꯔꯤ ꯀꯒꯦꯔꯥ ꯑꯩꯈꯣꯏꯗꯤ ꯁꯞꯄꯣꯠꯁꯨ ꯅꯠꯇꯦ ꯑꯗꯨꯝ ꯌꯦꯡꯕꯤꯒꯦ ꯍꯥꯏꯕꯅꯤ ꯑꯗꯨꯝ ꯀꯩꯅꯣ ꯇꯧꯕꯤꯒꯦ ꯍꯥꯏꯕꯅꯤ ꯇꯧꯅꯉꯥꯏꯗꯤ ꯅꯪꯅꯤ ꯑꯩꯅ ꯍꯥꯏꯕꯅꯦꯕ
ꯑ
ꯃꯣꯏꯗꯤ ꯉꯁꯤ ꯌꯦꯡꯒꯧ ꯃꯥꯟꯗ꯭ꯔꯦꯗ ꯂꯧ ꯆꯠꯄꯒꯤ ꯉꯁꯤꯗꯣ ꯃꯣꯏ ꯑꯅꯤꯗꯣ ꯃꯣꯏꯒꯤ ꯂꯧ ꯆꯠꯀꯅꯤ ꯍꯥꯏꯕꯅꯦꯕꯀꯣ
ꯑꯣ ꯊꯦꯡꯁꯨ ꯊꯦꯡꯉꯦꯗ ꯍꯌꯦꯡꯕꯨꯗꯤ ꯉꯜꯂꯦ ꯉꯁꯤꯒꯤꯗꯤ ꯑꯗꯨꯗꯤ ꯌꯥꯝ ꯕꯥꯔꯣ ꯃꯈꯥꯏ ꯌꯨꯝꯕ ꯑꯣꯏꯔꯗꯤ ꯃꯣꯏ ꯋꯥꯔꯗꯤ ꯈꯪꯗꯦ
ꯉꯁꯤꯗꯤ ꯉꯜꯂꯦꯗ
ꯍꯣꯏ ꯉꯜꯂꯦ ꯑꯗꯨꯁꯨ ꯍꯌꯦꯡꯅ ꯍꯦꯟꯅ ꯉꯜꯂꯦꯗꯅ
ꯍꯌꯦꯡꯅ ꯀꯅꯥ ꯀꯅꯥꯔꯣ
ꯍꯌꯦꯡ ꯀꯩꯅꯣ ꯍꯣꯏ ꯊꯣꯛꯄꯗꯨꯗꯤ ꯗꯦꯠ ꯁꯚꯦꯟꯗ
ꯑꯥꯔꯖꯦꯟꯇꯤꯅꯥ ꯈꯣꯏꯔꯣ ꯑꯥꯔꯖꯦꯟꯇꯤꯅꯥ ꯈꯣꯏꯒ ꯏꯖꯤꯞ ꯈꯣꯏꯗꯣ
ꯍꯣꯏ
ꯏꯖꯤꯞ ꯈꯣꯏꯁꯨ ꯍꯩꯌꯦ ꯍꯥꯏꯕꯅꯦꯗ ꯃꯤꯅ
ꯍꯥꯏꯌꯦ ꯍꯥꯏꯌꯦ ꯃꯣꯏꯁꯨ ꯑꯗꯨ ꯅꯥꯏꯟ ꯊꯥꯔꯇꯤꯗ ꯑꯣꯏꯕꯒꯨꯝ ꯇꯧꯋꯦ ꯑꯗꯨꯗꯤ
ꯎꯝ
ꯑꯁ ꯑꯩꯗꯤ ꯌꯦꯡꯅꯤꯡꯗꯦꯗ ꯄꯥꯈꯠꯂꯦꯗ
ꯄꯥꯈꯠꯂꯦ ꯍꯥꯏꯕꯗꯤ
ꯍꯣꯔꯦꯟ ꯌꯦꯡꯔꯒ ꯉꯝꯗ꯭ꯔꯗꯤ ꯄꯥꯈꯠꯂꯦꯕ
ꯑꯗꯨꯅꯤ ꯑꯩꯁꯨ ꯑꯁ ꯌꯥꯝ ꯇꯟꯕꯁꯨ ꯂꯩꯕ ꯑꯃꯨꯛꯀ
ꯑꯁ ꯉꯝꯂꯗꯤ ꯋꯥꯈꯜ ꯌꯥꯝ ꯅꯨꯡꯉꯥꯏꯔꯣꯏꯀꯣ ꯍꯣꯏ
ꯅꯨꯡꯉꯥꯏꯇꯥꯁꯅꯨ ꯍꯥꯏꯕꯅꯦ ꯑꯩꯗꯤ ꯑꯗꯨ ꯅꯨꯄꯥꯗꯣ ꯑꯩꯗꯤ ꯌꯥꯝ ꯌꯦꯡꯅꯤꯡꯗꯦ